ꯋꯥꯔꯤ ꯅꯨꯡꯉꯥꯏꯔꯀꯥꯟꯁꯤꯗ
ꯎꯨꯝ ꯑꯗꯨꯅꯦ ꯌꯥꯝꯅ ꯐꯩ ꯅꯨꯡꯉꯥꯏꯈꯠꯂꯀꯥꯟꯁꯤꯗ
ꯃꯥꯅꯦ ꯃꯥꯅꯦ ꯏꯁ ꯌꯥꯝ ꯏꯀꯥꯏꯔꯝꯃꯅꯤꯅꯦ ꯑꯗꯨ ꯍꯅꯨꯕꯗꯣ
ꯍꯣꯏ ꯑꯁ ꯀꯩ ꯍꯥꯏꯁꯤ ꯌꯥꯝ ꯂꯛꯅꯕ ꯍꯩꯕ ꯃꯤꯅꯦꯕ ꯂꯩꯁꯥꯕꯤ ꯈꯣꯏꯕꯨ ꯀꯩꯅꯣ ꯑꯗꯨ ꯑꯈꯣꯏꯒꯤ ꯌꯥꯝ ꯇꯦꯂꯦꯟ ꯈꯣꯛꯅꯦꯕ ꯑꯗꯨꯅ ꯎꯝ ꯑꯥꯁ ꯃꯥꯒꯤ ꯋꯥꯔꯤꯅ ꯋꯥꯏ ꯆꯥꯏꯕꯅꯦ ꯃꯇꯝ ꯑꯗꯨ ꯂꯣꯛꯗꯥꯎꯟ ꯃꯇꯝꯗꯗꯤ ꯑꯁ ꯂꯣꯛꯗꯥꯎꯟ ꯃꯇꯝꯗꯣ ꯅꯨꯡꯁꯤꯗꯤ ꯅꯨꯡꯁꯤꯗ꯭ꯔꯥ ꯂꯣꯏ ꯍꯜꯂꯛꯑꯒ ꯑꯃ ꯑꯣꯏꯒꯦꯔꯥ ꯃꯐꯝ ꯇꯣꯉꯥꯟ ꯇꯣꯉꯥꯟ ꯑꯔꯥꯞ ꯑꯔꯥꯞꯄ ꯂꯩꯕ ꯈꯣꯏꯗꯨ
ꯎꯝ ꯃꯥꯟꯅꯦ ꯅꯨꯡꯁꯤꯌꯦ ꯅꯣꯏꯁꯨ ꯂꯥꯛꯄ꯭ꯔꯥ
ꯍꯣꯏ ꯂꯣꯏ ꯍꯜꯂꯑꯦ ꯑꯈꯣꯏꯁꯨ ꯀꯩꯅꯣꯗꯒꯤ ꯇꯝꯄꯥꯛ ꯇꯒ ꯂꯩꯕꯗꯣ ꯂꯣꯏ ꯍꯜꯂꯦ
ꯁꯤ ꯂꯣꯛꯗꯥꯎꯟ ꯁꯦ ꯇꯜꯂꯤꯍꯦ
ꯑꯗꯨꯒ ꯑꯗꯨ ꯃꯇꯝꯗ ꯕꯣꯜ ꯁꯥꯟꯅꯃꯟꯕꯒꯤ ꯅꯣꯡ ꯆꯨꯔꯁꯨ ꯆꯨꯗ꯭ꯔꯁꯨ ꯁꯥꯟꯅꯃꯟꯕꯒꯤ ꯑꯈꯣꯏ ꯒ꯭ꯔꯥꯎꯟꯗꯣ ꯂꯧ ꯂꯤꯡꯕ ꯌꯥꯔꯦ ꯌꯥꯔꯕꯅꯤꯅ ꯁꯥꯟꯅꯕꯅꯦ
ꯑꯁ ꯂꯣꯛꯗꯥꯎꯟ ꯃꯇꯝꯗ ꯀꯩꯅꯣ ꯑꯩꯗꯣ ꯇꯝꯄꯥꯛꯇ ꯂꯩꯕꯀꯣ ꯆꯝꯄꯥꯛꯇ ꯂꯩꯕꯗꯣ ꯑꯩꯗꯤ ꯕꯤꯖꯤꯅꯦꯁ ꯇꯧꯕꯅꯤꯅ ꯑꯗꯨ ꯃꯇꯝꯗ ꯍꯥꯏꯗꯤ ꯑꯩ ꯕꯤ ꯑꯦ ꯍꯦꯛ ꯀꯥꯕꯒ ꯕꯤꯖꯤꯅꯦꯁꯁꯦ ꯑꯩ ꯑꯩ ꯑꯗꯨꯝ ꯍꯧꯋꯦꯕꯀꯣ
ꯑꯣ
ꯐꯥꯔꯁ ꯌꯥꯔꯗꯒꯤ ꯕꯤꯖꯤꯅꯦꯁ ꯇꯧꯕ ꯍꯧꯕ ꯑꯗꯣ ꯑꯩꯗꯣ ꯌꯥꯝ ꯋꯥꯡꯅꯗꯤ ꯀꯥꯈ꯭ꯔꯦꯕ ꯑꯗꯨ ꯑꯩꯒꯤ ꯇꯤꯝꯁꯨ ꯌꯥꯗꯕꯅꯤꯅ ꯌꯨꯝꯗ ꯀꯣꯏꯊꯣꯛꯎꯒꯦꯅ ꯂꯥꯛꯄ ꯂꯥꯛꯑꯒ ꯃꯣꯏ ꯑꯥꯔꯃꯤ ꯀꯦꯝꯗ ꯌꯨꯝ ꯌꯧꯗ꯭ꯔꯤꯉꯩꯗ ꯑꯗꯨꯝ ꯆꯦꯛ ꯇꯧꯋꯤꯗꯅ ꯀꯣꯚꯤꯠ ꯇꯦꯁ ꯇꯧꯕꯗꯣ ꯀꯣꯚꯤꯠ ꯇꯦꯁ ꯇꯧꯔꯒ ꯄꯣꯖꯤꯇꯤꯚ ꯊꯣꯛꯂꯛꯄ ꯋꯥꯅꯤꯗ
ꯅꯪꯔꯣ
ꯍꯣꯏ ꯑꯗꯣ ꯑꯩ ꯍꯞꯇꯥ ꯑꯃ ꯌꯨꯝꯗ ꯂꯥꯛꯀꯦ ꯍꯣꯏ ꯍꯞꯇꯥ ꯑꯃ ꯈꯛꯇꯅꯦꯕ ꯌꯨꯝꯗ ꯂꯩꯒꯦꯅ ꯂꯥꯛꯄꯅꯦꯕ ꯑꯗꯨꯒ ꯄꯣꯖꯤꯇꯤꯚ ꯊꯣꯛ ꯊꯣꯛꯔꯛꯄ
ꯑꯁ ꯕꯦꯔꯥꯅꯤ
ꯑꯗꯨꯗꯩꯗꯤ ꯃꯣꯏꯁꯦ ꯁ꯭ꯀꯨꯜꯗ ꯂꯩꯒꯦꯔꯥ ꯌꯨꯝꯗ ꯂꯩꯒꯦꯔꯅ ꯍꯪꯉꯦꯕ ꯑꯗꯨ ꯑꯩꯅ ꯌꯨꯝꯗ ꯂꯩꯒꯦꯅ ꯍꯥꯏꯕꯀꯣ
ꯑꯝ
ꯌꯨꯝꯗ ꯂꯩꯕꯁꯦ ꯀꯔꯤꯅꯣ ꯇꯨꯝꯕꯑꯣ ꯆꯥꯕꯑꯣ ꯏꯁꯥꯗꯤ ꯀꯩꯝꯇ ꯑꯅꯥꯕꯁꯨ ꯀꯩꯝꯇ ꯂꯩꯇꯦꯕ
ꯑ ꯑꯗꯥ ꯍꯦꯛꯇ ꯄꯣꯏꯖꯇꯤꯚ ꯑꯣꯏꯕꯅꯦꯕ
ꯍꯣꯏ ꯃꯥꯅꯦ ꯀ꯭ꯋꯥꯔꯦꯟꯇꯤꯟ ꯇꯧꯅꯤꯡꯉꯥꯏ ꯂꯥꯛꯄꯒ ꯆꯞ ꯃꯥꯟꯅꯩ ꯂꯥꯛꯑꯒ ꯑꯗꯨꯝ ꯑꯩꯒꯤ ꯀ꯭ꯋꯥꯔꯦꯟꯇꯤꯟ ꯇꯧꯕ ꯂꯣꯏꯔꯒ ꯑꯗꯨꯝ ꯑꯃꯨꯛꯀ ꯇꯝꯄꯥꯛꯇ ꯍꯥꯜꯂꯦ
ꯑꯁ ꯍꯥ ꯍꯥ ꯑꯁ ꯑꯗꯨ ꯍꯥꯏꯔꯒ ꯅꯪꯗꯤ ꯀꯣꯚꯤꯠꯀꯗꯣ ꯌꯥꯝ ꯀꯤꯈ꯭ꯔꯕ ꯀꯩꯅꯣꯗꯣ ꯂꯩꯅꯒꯁꯨ ꯄꯣꯖꯤꯇꯤꯞꯀ ꯑꯣꯏꯍꯧꯔꯤꯅꯦꯕ
ꯀꯤꯗꯦꯗ ꯑꯝꯇ ꯅꯥꯗꯕꯅꯤꯅ
ꯍꯥꯏꯗꯤ ꯃꯤꯅ ꯀꯤꯌꯦꯗꯅ
ꯎꯝ
ꯑꯗꯨ ꯅꯪꯗꯤ ꯃꯤꯅꯗꯤ ꯄꯣꯁꯇꯤꯞ ꯑꯣꯏꯔꯦꯅ ꯍꯥꯏꯕꯤꯕꯅꯦꯕ ꯑꯩ ꯇꯟꯗꯤ ꯇꯜꯂꯝꯒꯅꯤꯀꯣ ꯌꯨꯝꯗ ꯉꯍꯥꯛ ꯂꯥꯛꯑꯝꯕꯗꯣ ꯂꯥꯛꯄꯁꯨ ꯐꯪꯍꯧꯗꯕꯗꯣ
ꯃꯥꯅꯦ ꯀꯔꯤꯅꯣ ꯍꯞꯇꯥ ꯑꯃꯈꯛꯇꯅꯦ ꯂꯥꯛꯅꯤꯉꯥꯏꯅ ꯂꯥꯛꯄꯅꯦ ꯑꯗꯣ ꯀ꯭ꯋꯥꯔꯦꯟꯇꯤꯟ ꯇꯧꯕ ꯍꯦꯛ ꯂꯣꯏꯕꯒ ꯑꯃꯨꯛꯀꯥ ꯍꯜꯂꯦ
ꯑꯩ
ꯇꯝꯄꯥꯛꯇ ꯂꯩꯔꯝꯃꯗꯤ ꯀꯔꯤꯝ ꯇꯧꯔꯣꯏꯗꯕ
ꯅꯪ ꯅꯪꯒꯤ ꯋꯥꯔꯤ ꯖꯠ ꯖꯠꯗꯤ ꯂꯩꯔꯤꯕ
ꯖꯥꯠ ꯖꯥꯠꯅꯤꯍꯦ ꯑꯈꯣꯏ ꯑꯗꯨꯝ ꯍꯥꯏꯗꯤ ꯅꯥꯎꯅ ꯑꯥ ꯊꯕꯛꯇꯣ ꯑꯗꯨꯝ ꯁꯨꯔꯛꯄꯅꯤꯅꯀꯣ ꯑꯈꯣꯏ ꯏꯇꯣꯝꯇ ꯑꯗꯨꯝ ꯁꯞꯄꯣꯔꯠ ꯇꯧꯔꯛꯄꯅꯤꯅ
ꯑꯥ
ꯖꯥꯠ ꯖꯥꯠꯅꯦ ꯇ꯭ꯔꯦꯅꯤꯡꯒꯨꯝꯕ ꯇꯧꯕꯒꯨꯝꯕ ꯀꯜꯀꯇꯥꯒꯨꯝꯕ ꯑꯗꯨꯝ ꯇ꯭ꯔꯦꯅꯤꯡ ꯆꯠꯂꯦꯕꯀꯣ ꯍꯥꯏꯗꯤ
ꯎꯝ
ꯕꯤꯖꯤꯅꯦꯁꯀꯤꯒꯨꯝꯕ ꯅꯠꯇ꯭ꯔꯒ ꯃꯥꯏꯟꯁꯦꯠ ꯇ꯭ꯔꯦꯅꯤꯡꯒꯤꯒꯨꯝꯕ ꯑꯗꯨꯝ ꯆꯠꯂꯦꯕ ꯖꯥꯠ ꯖꯥꯠ
ꯍ
ꯑꯗꯨꯒꯨꯝꯕ ꯇꯧꯔꯛꯄꯒꯤ ꯑꯩꯁ ꯈꯪꯗꯦ
ꯎꯝ ꯐꯖꯅꯗꯤ ꯍꯧꯔꯛꯄꯅꯤ ꯅꯣꯏꯁꯨ
ꯐꯖꯅ ꯍꯧꯔꯛꯇꯦ ꯑꯩ ꯀ꯭ꯂꯥꯁ ꯇꯨꯌꯦꯜꯐ ꯀꯩꯅꯣ ꯑꯥ ꯍꯣꯠꯅꯔꯛꯄ ꯅꯠꯇꯦ ꯂꯝꯍꯦꯟꯕꯩꯅꯦ
ꯇꯧꯔꯝꯅꯦꯕ ꯁꯤ ꯃꯤꯁꯦ
ꯂꯝꯍꯦꯟꯂꯛꯄ ꯍꯥꯏꯇꯥꯔꯦ ꯃꯤ ꯑꯁ ꯏꯃꯨꯡꯗ ꯃꯤ ꯃꯥꯗꯤ ꯑꯗꯨꯝ ꯍꯦꯟꯕ ꯌꯥꯎꯋꯦ ꯍꯥꯏꯕꯗꯣ
ꯅꯪ ꯑꯣꯏꯔꯦ
ꯑꯩ ꯑꯣꯏꯗꯣꯏꯅꯦ ꯑꯗꯣ ꯑꯗꯨꯝ ꯈꯪꯗꯦ ꯈꯔ ꯕꯣꯁꯤ ꯑꯣꯏꯕ ꯍꯥꯏꯇꯥꯔꯦ ꯑꯗꯨ ꯑꯣꯏꯗꯣꯏꯅꯦ
ꯅꯪ ꯃꯌꯥꯏ ꯃꯌꯥꯏꯔꯣ ꯃꯌꯥꯏꯔꯣ ꯑꯗꯨ
ꯅꯨꯄꯤꯗꯅ ꯑꯇꯣꯝꯕꯤ ꯑꯗꯨꯒ ꯃꯌꯥꯏ ꯑꯣꯏꯕ
ꯑꯥ
ꯑꯁ ꯈꯪꯗꯦꯗ ꯑꯗꯨꯝ ꯕꯤ ꯑꯦ ꯍꯦꯛ ꯀꯥꯕꯒ ꯑꯩ ꯕꯤꯖꯤꯅꯦꯁ ꯇꯧꯋꯦꯕꯀꯣ ꯑꯗꯣ ꯑꯩ ꯆꯍꯤꯁꯨ ꯁꯨꯗꯕꯒꯤ ꯕꯕꯥꯒꯤ ꯑꯦꯀꯥꯎꯟ ꯑꯣꯏꯅ ꯁꯤꯖꯤꯟꯅꯩꯕ
ꯑꯥ
ꯑꯗꯨꯒ ꯍꯦꯛ ꯑꯩꯒꯤ ꯁꯦꯂꯥꯔꯤ ꯆꯪꯕꯒ ꯑꯩ ꯄꯩꯁꯥ ꯊꯥꯔꯛꯑꯦ ꯒ ꯇꯧꯔꯛꯇꯣꯏꯅꯦꯕ ꯑꯩꯁꯨ ꯄꯨꯔꯥ ꯒꯞꯅꯦꯕ
ꯑꯥ
ꯑꯩ ꯄꯩꯁꯥ ꯑꯩ ꯄꯩꯁꯥ ꯀꯥꯏꯅ
ꯑꯥ ꯑꯥ ꯑꯩꯒꯤ ꯑꯩꯒꯤ ꯇꯧꯕꯗꯣ ꯍꯥꯟꯅꯁꯨ ꯇꯧꯔꯛ ꯇꯧꯔꯛꯇꯕ ꯅꯠꯇꯦ ꯂꯨꯄꯥ ꯀꯨꯟꯅꯦ ꯑꯩꯈꯣꯏ ꯃꯤꯅ ꯄꯤꯔꯝꯕ ꯄꯩꯁꯥꯗꯣ ꯍꯣꯏ ꯃꯥꯅ ꯂꯣꯠꯁꯤꯟꯈꯤꯕꯒꯨꯝ ꯊꯦꯝꯃꯒ ꯂꯧꯈꯤꯕ ꯃꯇꯝ ꯂꯩꯔꯤ ꯁꯥꯎꯔꯗꯤ ꯑꯩꯒꯤ ꯄꯦꯁꯥ ꯄꯤꯔꯛꯎꯒ ꯇꯧꯕꯅꯦ ꯑꯩꯁꯨ ꯂꯨꯄꯥ ꯀꯨꯟꯒꯨꯝꯕ ꯂꯨꯄꯥ ꯃꯉꯥ ꯑꯣꯏꯒꯦꯔꯥ ꯂꯨꯄꯥ ꯇꯔꯥ ꯑꯣꯏꯒꯦꯔꯥ ꯁꯥꯎꯔꯗꯤ ꯎꯝ ꯑꯩꯁꯨ ꯑꯩꯗꯤ ꯄꯩꯁꯥ ꯄꯤꯔꯛꯑꯣ ꯇꯧꯔ ꯎꯝ ꯇꯧꯔꯛꯇꯧꯕ ꯅꯠꯇꯦ ꯑꯗꯨꯁꯨ ꯃꯤꯅ ꯅꯨꯡꯁꯤꯅ ꯄꯤꯔꯝꯕ ꯄꯩꯁꯥꯗꯨꯅꯦꯕ
ꯃꯥ ꯑꯗꯨꯒ ꯑꯗꯨꯒ ꯃꯣꯏꯅ ꯑꯩꯈꯣꯏꯗꯒꯤ ꯊꯦꯝꯖꯤꯜꯂꯒ ꯂꯧꯗꯣꯏꯅꯦ
ꯃꯥꯡꯈꯤꯅꯤ ꯍꯥꯏꯕꯒꯨꯝꯕ ꯅꯠꯇ꯭ꯔꯒ ꯅꯪ ꯑꯆꯥꯄꯣꯠ ꯆꯪꯅꯤꯡ ꯀꯥꯟꯗ ꯏ ꯃꯤꯒ ꯇꯧꯔꯒ ꯄꯤ ꯈꯒꯤ ꯁꯥꯎꯅꯤꯡꯑꯦ ꯀꯥꯟ ꯑꯩ ꯄꯩꯁꯥ ꯄꯤꯌꯨ ꯇꯧꯔꯀꯥꯟꯗ ꯑꯁ ꯑꯗꯨꯒ ꯎꯝ ꯑꯩꯈꯣꯏꯅ ꯑꯩꯒꯤ ꯄꯩꯁꯥ ꯄꯤꯌꯨ ꯍꯥꯏꯔꯗꯤ ꯑꯁ ꯃꯣꯏꯅ ꯑꯃꯨꯛ ꯍꯥꯏꯔꯛꯇꯣꯏꯁꯦ ꯅꯪꯒꯤ ꯄꯩꯁꯥ ꯂꯨꯄꯥ ꯀꯨꯟꯗꯨ ꯈꯛꯇ ꯑꯩꯈꯣꯏꯗꯤ ꯅꯍꯥꯟꯗꯒꯤ ꯅꯉꯣꯟꯗ ꯑꯉꯥꯡ ꯑꯣꯏꯔꯤꯉꯩꯗ ꯌꯣꯛꯄ ꯅꯉꯣꯟꯗ ꯄꯩꯁꯥ ꯇꯤꯛꯈ꯭ꯔꯥꯕ ꯃꯌꯥꯝꯗꯣ ꯈꯜꯂꯣ ꯀꯥꯢꯅ ꯑꯈꯣꯏꯗꯣ ꯑꯃꯨꯛ ꯊꯃꯣꯏꯗ ꯑꯃꯨꯛ ꯅꯨꯡꯉꯥꯏꯔꯔꯣꯏ ꯑꯥꯏꯍꯥ ꯎꯝ ꯖꯥꯠꯖꯥꯠꯅꯤ
ꯇꯧꯕꯅꯦ ꯇꯧꯕꯅꯦ
ꯎꯝ ꯁꯤ
ꯏꯃꯥ ꯏꯄꯥꯁꯤꯡꯁꯦ ꯑꯁ ꯑꯩꯗꯤ ꯅꯍꯥꯟꯁꯨ ꯑꯗꯨꯝ ꯈꯨꯝꯕꯅꯦ ꯅꯣꯏꯅ ꯑꯩ ꯌꯣꯛ ꯌꯣꯛꯔꯛꯄ ꯅꯠꯇꯦ ꯑꯩꯉꯣꯟꯗ ꯑꯊꯤꯡꯕ ꯊꯝꯒꯅꯨ ꯀꯥꯏꯅ ꯑꯗꯨꯝ ꯈꯨꯝꯕꯅꯦ
ꯑꯥ
ꯍꯟꯗꯛꯅ ꯑꯗꯨꯝ ꯔꯤꯒ꯭ꯔꯦꯠꯄꯨꯗꯤ ꯇꯧꯋꯦ ꯑꯗꯨꯝ ꯍꯥꯏꯈꯤꯕꯗꯣ
ꯎꯝ ꯑꯁ ꯑꯉꯥꯡꯔꯤꯉꯩꯗꯒ ꯍꯥꯏ ꯍꯥꯏꯔꯣꯏꯗꯕ ꯀꯌꯥꯁꯨ ꯍꯥꯏꯈꯤꯕꯅꯦ ꯑꯩꯁꯨ ꯑꯃ ꯁꯥꯎꯕꯒꯤ ꯄꯪꯉꯥꯏ ꯍꯥꯏꯕꯗꯣ
ꯎꯝ ꯍꯧꯖꯤꯛ ꯐꯥꯎꯕ ꯅꯣꯏ ꯑꯉꯥꯡ ꯑꯉꯥꯡ ꯑꯣꯏꯔꯤ ꯃꯥꯁꯇꯥꯔꯒ ꯇꯝꯃꯣ ꯀꯥꯏꯅ ꯑꯗꯨꯝ ꯍꯥꯏꯕꯅꯦ
ꯑꯥ
ꯇꯜꯂꯦ ꯑꯗꯨꯝ ꯑꯩꯈꯣꯏꯅ ꯄꯩꯁꯥꯗꯣ ꯕꯤ ꯑꯦ ꯀꯥꯔꯤꯉꯩꯗꯒꯤ ꯑꯗꯨꯝ ꯑꯩꯈꯣꯏ ꯏꯇꯣꯝꯇ ꯄꯩꯁꯥꯗꯣ ꯇꯥꯟꯈꯤꯕꯅꯤꯅꯀꯣ ꯃꯣꯏꯗꯒꯤ ꯂꯧꯕ ꯍꯥꯏꯕꯁꯦ ꯏꯝꯄꯣꯁꯤꯕꯜ ꯌꯥꯝ ꯑꯣꯏꯌꯦꯕ
ꯑꯥ
ꯐꯥꯎꯕ ꯅꯤꯅꯤꯡꯗꯦ
ꯑꯗꯣ ꯍꯧꯖꯤꯛꯁꯨ ꯂꯥꯏꯔꯤꯛ ꯇꯝꯃꯣ ꯍꯥꯏꯔꯒ ꯀꯩ ꯍꯥꯏꯔꯁꯨ ꯍꯥꯏ ꯑꯁꯤ ꯇꯝꯕ ꯂꯣꯏꯔꯒ ꯁꯤ ꯇꯧꯅꯤꯉꯥꯏ ꯍꯥꯏꯅ ꯀꯩꯅꯣ ꯇꯧꯗ꯭ꯔꯗꯤ ꯀꯩꯝ ꯀꯥꯟꯅꯗ꯭ꯔꯦꯕꯥ
ꯍꯣꯏ ꯑꯗꯨ ꯎꯝ ꯀꯩꯝ ꯀꯥꯟꯅꯗꯦ ꯇꯜꯂꯦ ꯑꯩꯗꯤ ꯕꯤꯖꯤꯅꯦꯁ ꯌꯥꯝ ꯇꯧꯅꯤꯡꯕꯀꯣ ꯃꯣꯏꯅ ꯊꯤꯡꯕ ꯕꯤꯖꯤꯅꯦꯁ ꯁꯨꯌꯥ ꯍꯦꯛ ꯌꯥꯗꯕ
ꯑꯥ ꯀꯩꯔꯤꯒꯤ ꯃꯤꯁꯤꯡꯁꯦ ꯑꯁ ꯑꯩꯈꯣꯏ ꯈꯨꯟꯗꯤ ꯑꯩ ꯕꯤꯖꯤꯅꯦꯁ ꯇꯧꯒꯦ ꯍꯥꯏꯔꯗꯤ ꯌꯥꯝ ꯍꯔꯥꯎꯕꯅꯤ ꯑꯁ ꯅꯀꯣꯛ ꯀꯩꯝ ꯂꯩꯇꯕ ꯑꯈꯣꯏꯅ
ꯑꯩ ꯀꯜꯀꯇꯥ ꯇ꯭ꯔꯦꯅꯤꯡ ꯆꯠꯄꯗꯣ ꯃꯥꯏꯟ ꯁꯦꯠꯀꯤ ꯇ꯭ꯔꯦꯅꯤꯡ ꯃꯌꯥꯝ ꯆꯠꯂꯤꯗꯣ
ꯑꯥ
ꯑꯩ ꯄꯩꯁꯥ ꯍꯥꯏꯗꯤ ꯇ꯭ꯔꯦꯅꯤꯡ ꯑꯃꯗ ꯃꯣꯔ ꯗꯦꯟ ꯇꯦꯟ ꯊꯥꯎꯖꯟ ꯄꯤꯔꯒ ꯑꯗꯨꯝ ꯆꯠꯄꯅꯦꯕ
ꯑꯥ
ꯑꯩꯁꯨ ꯄꯩꯁꯥ ꯇꯤꯡꯉꯤꯅꯦ ꯑꯗꯨꯒꯨꯝꯕꯗ
ꯑꯥ
ꯑꯁ ꯃꯣꯏꯗꯤ ꯈꯪꯗꯦꯕ ꯐ꯭ꯔꯤꯅꯦꯒ ꯈꯜꯂꯤꯅꯦꯕ ꯑꯩꯅ ꯐ꯭ꯔꯤꯅꯦ ꯀꯩꯀ ꯑꯗꯨꯝ ꯍꯥꯏꯗꯣꯏꯅꯦ ꯃꯣꯏꯗꯗꯤ ꯑꯗꯨꯒꯤ ꯆꯠꯍꯟꯂꯤꯅꯦ ꯄꯩꯁꯥ ꯄꯤꯔꯤꯅꯦꯒ ꯍꯥꯏꯔꯨꯔꯗꯤ ꯑꯁ
ꯌꯥꯔꯦ ꯀꯅꯥꯗꯦꯀ ꯇꯧꯔꯒ
ꯁꯨꯛꯌꯥ ꯍꯦꯛ ꯌꯥꯔꯔꯣꯏ ꯎꯝ ꯑꯗꯨ ꯃꯣꯏ ꯄꯩꯁꯥꯁꯨ ꯅꯠꯇꯕꯅꯤꯅ ꯀꯩꯝ ꯇꯧꯗꯦ
ꯈꯣꯢ ꯐꯦꯃꯤꯂꯤ ꯅ ꯃꯦꯠꯁ ꯍꯥꯏꯔꯗꯤ ꯀꯝꯃꯔꯁ ꯂꯧꯔ ꯀꯣꯃꯔꯁ ꯂꯧꯔ ꯕꯤꯖꯤꯅꯦꯁ ꯇꯧꯔ ꯁꯤ ꯉꯥꯡꯇꯅꯤ ꯕꯤꯖꯤꯅꯦꯁꯅ ꯍꯤꯡꯒꯅꯤꯅ ꯇꯧꯔꯛꯄ
ꯃꯥꯅꯦ ꯕꯤꯖꯤꯅꯦꯁꯅ ꯍꯤꯡꯕꯅꯦ
ꯑꯩꯈꯣꯏꯅ ꯃꯦꯁ ꯀ꯭ꯌꯥꯝ ꯁꯣꯟꯕ ꯃꯣꯏꯗꯤ ꯈꯪꯗ꯭꯭ꯔꯕꯥ
ꯑꯁ
ꯎꯄꯥꯏ ꯂꯩꯇꯦ ꯑꯗꯣ ꯕꯤꯖꯤꯅꯦꯁꯇꯤ ꯃꯦꯁ ꯀꯤ ꯋꯥꯗꯨ ꯅꯠꯇꯦꯗ ꯀꯣꯛꯇ ꯂꯩꯅ ꯀꯔꯤ ꯇꯧꯔꯗꯤ ꯀꯔꯤ ꯑꯗꯨ ꯒꯤꯅꯤꯗ
ꯀꯣꯛꯇ ꯂꯩꯕꯅꯦ ꯑꯩꯈꯣꯏ ꯃꯥꯏꯟ ꯁꯦꯠꯇ ꯂꯩꯕꯅꯦ
ꯎꯝ ꯀꯔꯤ ꯍꯧꯔꯒ ꯀꯔꯤ ꯇꯧꯗꯧꯕ ꯑꯗꯨ ꯈꯛꯇꯅꯤ ꯃꯦꯠꯁꯀꯤꯗꯤ ꯀꯥꯜꯀꯨꯂꯦꯇꯔ ꯂꯣꯏ ꯂꯩꯕꯅꯤ ꯀꯦꯝ ꯀꯥꯟꯅꯗꯦ ꯍ ꯍ ꯀꯔꯤ ꯀꯔꯤꯗꯒꯤ ꯍꯧꯗꯣꯏꯔꯥ ꯑꯗꯨꯒꯨꯝꯕ ꯈꯛꯇꯅꯤ ꯀꯔꯤ ꯍꯧꯁꯤꯔꯥ ꯀꯔꯤꯅ ꯀꯥꯟꯅꯒꯗ꯭ꯔꯥ ꯑꯗꯨꯒꯨꯝꯕ ꯈꯛꯇꯅꯤ
ꯎꯝ
ꯎꯄꯥꯏ ꯂꯩꯇꯦ ꯑꯩꯈꯣꯏꯁꯨ ꯃꯦꯠꯁꯀ ꯁꯣꯟꯕꯅꯦ ꯑꯗꯨꯒ ꯑꯩꯈꯣꯏꯅ ꯀꯔꯤ ꯇꯧꯅꯤ ꯍꯥꯏꯔ ꯁꯨ ꯈꯪꯗꯕꯤ ꯂꯩꯕꯅꯤꯅ ꯃꯣꯏꯅ ꯄꯪꯊꯥ ꯊꯥꯖꯤꯜꯂꯨ ꯁꯤꯗ ꯆꯠꯂꯣ ꯍꯥꯏꯔ ꯑꯗꯨꯝ ꯆꯠꯂꯦ
ꯑꯁꯦꯡꯕꯗꯤ ꯑꯩꯈꯣꯏꯅ ꯄꯥꯝꯅ ꯆꯠꯀꯗꯕꯅꯤ ꯃꯣꯏꯅ ꯄꯥꯝꯗ ꯆꯠꯂꯣꯏꯕ ꯆꯠꯂꯒ ꯀꯥꯟꯅꯗꯦ
ꯎꯝ ꯑꯗꯣ ꯑꯩꯅ ꯁꯣꯏꯕꯅ ꯑꯩꯅ ꯇꯧꯅꯤꯡꯕꯗꯣ ꯑꯩꯗꯤ ꯈꯪꯗꯕ ꯑꯗꯨꯒꯤ ꯃꯣꯏꯅ ꯀꯩꯅꯣ ꯇꯦꯁ ꯀꯩ ꯀꯩꯅꯣ ꯇꯧꯍꯜꯂꯒ ꯀꯩꯅꯣ ꯇꯦꯁ ꯇꯧꯔꯕꯒꯤ ꯔꯤꯖꯜꯇꯨꯅ ꯃꯣꯏꯅ ꯍꯥꯏꯔꯛꯇꯣꯏꯅꯦꯕ ꯁꯤ ꯅꯪꯉꯣꯟꯗ ꯀꯩꯅꯣ ꯈꯔ ꯇꯧꯒꯅꯤ ꯇꯧꯒꯅꯤ ꯍꯥꯏꯕꯗ ꯑꯗꯨꯝ ꯆꯪꯉꯦ ꯑꯩꯁꯨ
ꯒꯥꯏꯗ ꯇꯧꯕꯤꯅꯕ ꯐꯖꯅ ꯂꯩꯔꯗꯤ ꯌꯥꯗꯤ ꯌꯥꯏꯗ ꯑꯩꯈꯣꯏꯗꯗꯤ ꯒꯥꯏꯠ ꯇꯧꯕꯤꯅꯕ ꯃꯤꯁꯨ ꯂꯩꯇꯕꯩꯅꯦ
ꯑꯁ ꯑꯩꯗꯤꯀꯣ ꯍꯥꯟꯅꯗꯤ ꯕꯣꯜꯁꯦ ꯌꯥꯝ ꯄꯥꯝꯃꯝꯕꯅꯦꯕ ꯑꯗꯨꯒ ꯎꯝ ꯀ꯭ꯂꯥꯁ ꯁꯕꯦꯟ ꯗꯩꯔ ꯀ꯭ꯂꯥꯁ ꯑꯩꯩꯇ ꯗꯩꯔ ꯁꯕꯦꯟꯗ ꯃꯥꯜꯂꯦ ꯃꯤꯅ ꯏꯁꯄꯣꯟꯁꯔ ꯇꯧꯕꯤꯕꯅꯦꯕ
ꯎꯝ
ꯑꯗꯨꯃꯥꯏꯅ ꯁꯥꯟꯅꯔꯝꯕꯅꯦꯕ ꯑꯗꯨ ꯑꯈꯣꯏ ꯄꯥꯅ ꯀ꯭ꯂꯥꯁ ꯅꯥꯏꯟꯗꯔ ꯎꯝ ꯁꯥꯟꯅꯕ ꯌꯥꯗ꯭ꯔꯦꯒ ꯊꯤꯡꯕ ꯍꯧꯔꯕꯅꯦꯕ
ꯑꯣ
ꯀ꯭ꯂꯥꯁ ꯇꯦꯟꯒ ꯇꯝ ꯉꯛꯑꯦ ꯀ꯭ꯂꯥꯁ ꯇꯦꯟ ꯊꯥ ꯂꯣꯏꯕꯒ ꯎꯝ ꯑꯗꯨꯝ ꯃꯇꯝꯗ ꯑꯩꯁꯨ ꯈꯔꯕꯨꯗꯤ ꯀꯩ ꯍꯥꯏꯁꯤꯔ ꯑꯗꯨꯝ ꯍꯤꯡꯕꯅꯤꯅ ꯑꯩꯁꯨ ꯑꯗꯨꯒ ꯑꯗꯨ ꯃꯇꯝꯗꯣ ꯅꯪ ꯉꯥꯏꯍꯥꯛ ꯇꯣꯛꯍꯧꯕ ꯑꯗꯨꯗꯒꯤ ꯑꯩꯁꯦ ꯀ꯭ꯂꯥꯁ ꯇꯦꯟ ꯑꯃꯨꯛ ꯂꯥꯛꯄꯗꯒꯤ ꯁꯪꯗ꯭ꯔꯦ ꯀ꯭ꯂꯥꯁ ꯑꯂꯚꯦꯟ ꯇꯨꯋꯦꯚꯁꯨ ꯑꯗꯨ ꯁꯥꯟꯅꯗ꯭ꯔꯦ ꯇꯣꯛꯑꯦ ꯑꯗꯨꯝ ꯑꯗꯨꯒ ꯎꯍꯝ ꯉꯥꯏꯍꯥꯛ ꯂꯩꯔꯒ ꯑꯃꯨꯛ ꯁꯥꯟꯅꯧꯑꯣ ꯑꯗꯨ ꯍꯧꯖꯤꯛꯀꯥꯟꯗꯤ ꯑꯗꯨꯝ ꯐꯖꯅ ꯑꯃꯨꯛ ꯁꯥꯟꯅꯔꯦꯗ ꯑꯦ ꯑ ꯑꯗꯨ ꯀꯩ ꯍꯥꯏꯕꯗꯤ ꯍꯧꯖꯤꯛꯀꯥꯟꯗꯤ ꯑꯗꯨꯝ ꯆꯨꯝꯅ ꯁꯥꯟꯅꯕꯗꯣ ꯁꯥꯅ ꯁꯅꯤꯡ ꯁꯥꯟꯅꯅꯤꯡꯕ ꯃꯇꯝꯗ ꯆꯨꯝ ꯁꯥꯅꯕꯗ ꯍꯥꯟꯅꯗꯤ ꯃꯤꯒꯤ ꯀꯩꯅꯣ ꯃꯈꯥꯗ ꯎꯝ ꯃꯤꯒꯤ ꯏꯁꯄꯣꯟꯁꯔꯁꯤꯞꯇ ꯑꯗꯨꯝ ꯀꯩ ꯍꯥꯏꯇꯥꯔꯦ ꯀꯣꯠꯆ ꯌꯥꯎꯔꯒ ꯁꯥꯟꯅꯔꯝꯕꯅꯦꯕ
ꯎꯝ ꯃꯥ ꯃꯥꯒꯤ ꯂꯥꯏꯟ ꯂꯩꯕꯅꯦ ꯑꯐ ꯐꯥꯅꯤꯡꯉꯥꯏꯅꯤꯗ
ꯎꯝ ꯑꯗꯣ ꯑꯩꯈꯣꯏ ꯐꯖꯅ ꯊꯤꯡꯕꯅꯤꯗ ꯏꯁ ꯁꯥꯟꯅꯕ ꯌꯥꯔꯣꯏ ꯈꯣꯠꯂꯣꯏꯅ ꯑꯁ ꯀꯩꯅꯣ ꯅꯁꯥꯅ ꯌꯥꯔꯣꯏ ꯀꯩ ꯍꯥꯏ ꯑꯩꯅ ꯍꯥꯏꯕꯗꯤ ꯏꯁꯥꯗꯣ ꯐꯠ ꯅꯁꯥꯗꯣ ꯐꯠꯇꯦ ꯉꯝꯃꯣꯏꯒꯨꯝꯕ ꯃꯤ ꯑꯆꯧ ꯑꯆꯧꯕꯒ ꯑꯁ ꯌꯥꯝ ꯀꯩ ꯍꯥꯏꯇꯥꯔꯦ ꯁꯥꯟꯅ ꯁꯥꯟꯅꯍꯟꯅꯤꯡꯗꯕꯒꯤ ꯑꯣ ꯖꯥꯠ ꯖꯥꯠ ꯉꯥꯡꯉꯤ
ꯇꯧꯕꯅꯦ ꯇꯧꯕꯅꯦ
ꯑꯗꯨꯗꯒꯤ ꯑꯍꯦꯟꯕ ꯂꯥꯛꯇꯣꯏꯅꯦ ꯀꯩꯅꯣ
ꯎꯝ ꯑꯁ ꯈꯪꯗ꯭ꯔꯦꯅꯦ
ꯅꯪ ꯆꯍꯤ ꯀꯨꯟ ꯁꯨꯔꯕ
ꯍꯦꯜꯂꯦ
ꯍꯦꯟꯗꯤ ꯍꯦꯟꯗꯧ ꯃꯥꯜꯂꯦ ꯀꯌꯥ ꯁꯨꯔꯒꯦ ꯅꯪ ꯍꯧꯖꯤꯛ ꯕꯤꯑꯦ ꯀꯥꯔꯦꯀꯣ ꯇ꯭ꯋꯦꯟꯇꯤ ꯇꯨ
ꯌꯥꯝ ꯂꯤꯡꯉꯦ
ꯇ꯭ꯋꯦꯟꯇꯤ ꯋꯥꯟ ꯑꯁ ꯑꯩ ꯅꯉꯣꯟꯗꯒꯤ ꯆꯍꯤ ꯑꯍꯨꯝ ꯈꯛꯇꯅꯦꯍꯦ ꯍꯟꯕ
ꯑꯥ ꯅꯪꯗꯤ ꯌꯥꯝ ꯊꯨꯗ꯭ꯔꯥ ꯑꯗꯨꯗꯤ
ꯑꯩ ꯇ꯭ꯋꯦꯟꯇꯤ ꯐꯣꯔ ꯇ꯭ꯋꯦꯟꯇꯤ ꯐꯣꯔ ꯁꯨꯔꯦ ꯃꯥꯔꯁꯇꯒꯤ
ꯑꯧ ꯌꯥꯝ ꯏꯁ ꯅꯣꯏꯗꯤ ꯑꯉꯥꯡ ꯑꯣꯏꯔꯤꯉꯩꯗꯒꯤ ꯀꯩꯅꯣ ꯈꯔ ꯉꯟꯅ ꯂꯥꯏꯔꯤꯛ ꯇꯝꯕ ꯍꯧꯕ ꯃꯥꯜꯂꯦꯀꯣ
ꯍꯣꯏ ꯑꯩ ꯆꯍꯤ